ꯇꯥꯔꯕꯣ
ꯇꯥꯔꯦ ꯇꯥꯔꯦ ꯑꯦ ꯁꯤꯁꯦ ꯄꯥꯏꯈꯠꯍꯧꯗ꯭ꯔꯗꯤ ꯖꯦꯔꯣ ꯆꯠꯂꯤꯅꯦ
ꯀꯩꯅꯣ ꯌꯥꯝ ꯄꯤꯛꯅ ꯇꯥꯏꯌꯦ ꯑꯃꯨꯛꯅ ꯏꯌꯔꯄꯤꯁ ꯍꯥꯞꯄꯁꯨ ꯇꯥꯕ꯭ꯔꯥ ꯊꯣꯛꯀꯦꯗꯅ ꯅꯃꯥꯢꯃꯠ
ꯅꯃꯥꯏ ꯃꯠ ꯍꯥꯢ
ꯍꯂꯣ
ꯇꯥꯔꯕꯣ
ꯑꯥ ꯇꯥꯔꯦ ꯁꯤ ꯂꯧꯊꯣꯛꯑ ꯀꯥꯟꯗ ꯇꯥꯏ ꯍꯥꯢꯕ
ꯑꯗꯣ ꯁꯤꯁꯦ ꯄꯥꯏꯍꯧꯗ꯭ꯔꯒꯗꯤ ꯖꯦꯔꯣ ꯆꯠꯂꯤꯅꯦ
ꯑ ꯗꯣ ꯗꯣ ꯀꯥꯢꯗꯦꯗ ꯑꯃꯇꯪ ꯍꯥꯢꯗꯤ ꯑꯥ ꯑꯃꯇꯪ ꯇꯧꯔꯛꯑꯣ
ꯃꯤꯟ ꯃꯄꯨꯡ ꯐꯥꯗꯕꯅꯤꯅ ꯖꯦꯔꯣ ꯆꯠꯄꯅꯤꯅ ꯄꯩꯁꯥ ꯆꯪꯒꯗ꯭ꯔꯣ ꯁꯤꯒꯤ
ꯉꯥꯡꯕ ꯈꯛꯇꯪꯒꯤꯅꯦ ꯍꯥꯏꯕ ꯑꯣꯡꯂꯤ ꯌꯨꯁ ꯄꯤꯀꯤꯡ ꯑꯦ ꯅꯪꯅ ꯉꯥꯡꯕ ꯈꯛꯇꯪꯒꯤꯅꯦ ꯍꯥꯏꯕ ꯁꯤꯁꯦ ꯇꯤꯟ ꯌꯥꯝ ꯆꯥꯔꯝꯗꯧ ꯃꯥꯜꯂꯦ ꯆꯟꯗ ꯈꯔꯥ ꯈꯨꯏꯔꯦ ꯄꯣꯠꯁꯦ ꯌꯥꯝꯅ ꯁꯤ ꯍꯌꯦꯡ ꯑꯌꯨꯛ ꯉꯣꯛꯊꯣꯛꯁꯦ ꯑꯃꯨꯛ ꯉꯁꯤꯒꯤꯗꯣ ꯂꯩꯇ꯭ꯔꯒ
ꯅꯥꯇꯥ ꯂꯥꯛꯑꯕꯣ
ꯍꯨꯝ
ꯅꯃꯥꯟꯅꯕꯤ ꯂꯥꯛ
ꯂꯥꯛꯑꯦ ꯃꯥꯖꯧ ꯉꯁꯤ ꯂꯥꯑꯦ
ꯎꯝ
ꯑꯗꯣ ꯉꯁꯥꯏ ꯑꯩꯅ ꯉꯍꯥꯛ ꯂꯩꯔ ꯂꯥꯛꯑꯦ ꯑꯗꯨꯝ ꯁꯤꯡ ꯁꯤꯡ ꯌꯥꯎꯔꯕꯣ ꯀꯩꯅꯣ ꯕꯣꯔꯥ ꯍꯧꯔ ꯆꯥꯁꯦ ꯁꯤꯌꯥꯅꯤꯅ ꯌꯥꯝꯗꯝꯅꯦ ꯑꯩꯅ ꯍꯋꯥꯏꯗꯨꯁꯨ ꯂꯣꯏ ꯍꯥꯞꯆꯤꯟꯗꯝꯅꯦ ꯇꯨ ꯏꯔꯣꯜꯂ ꯆꯥꯅꯃꯥꯏꯅ ꯊꯝꯕ ꯁꯤ ꯍꯋꯥꯏꯁꯦ ꯀꯦꯝꯇꯧꯗꯦ ꯍꯥꯟꯅꯗ ꯍꯥꯞꯄꯗꯤ ꯆꯦꯔꯪ ꯍꯥꯞꯄꯩꯗ ꯈꯪꯗꯦ ꯁꯤꯍꯨꯟꯗꯣꯛꯈ꯭ꯔꯒꯦꯀꯣ ꯄꯥꯝꯃꯨꯏ ꯍꯥꯏꯕꯁꯦ ꯑꯗꯨ ꯁꯤ ꯁꯤ ꯄꯥꯝꯃꯨꯏ ꯍꯥꯏꯕ ꯈꯣꯏꯗꯤ ꯈꯣꯏꯃꯥꯒꯤ ꯃꯔꯨ ꯂꯣꯛꯅꯕ ꯄꯤꯕꯗꯗꯤ ꯄꯤꯅꯤꯡꯉꯦ ꯍꯥꯏꯕ ꯁꯤ ꯃꯌꯥꯝ ꯊꯝꯃꯤꯗꯅ ꯃꯔꯨ ꯂꯣꯛꯅꯕꯨꯗꯤ ꯃꯌꯥꯝꯗꯤ ꯂꯩꯔꯝꯒꯤꯅꯤ ꯑꯗꯨꯏꯁꯨ ꯑꯗꯨꯝ ꯄꯥꯝꯃꯨ
ꯄꯥꯝꯃꯨꯕ ꯌꯥꯝ ꯈꯪꯕꯅꯤꯅ
ꯏꯁ ꯈꯪꯉꯤ ꯏꯕꯦꯝꯃꯥ ꯈꯔꯗꯤ ꯈꯪꯖꯩꯌꯦ ꯑꯩꯈꯣꯏꯁꯨ ꯑꯩꯁꯦ ꯄꯥꯃꯨꯕ ꯈꯪꯗꯕ ꯃꯤ ꯇꯥꯏꯞꯇ ꯌꯥꯝꯅ ꯍꯦꯟꯖꯤꯜꯂꯦ ꯅꯪ ꯆꯥꯛ ꯊꯣꯡꯉꯕ ꯊꯣꯡꯗ꯭ꯔꯤ ꯍꯤꯞꯄꯤ ꯊꯣꯡꯉꯔꯣꯏꯗ꯭ꯔꯥ ꯍꯥꯏꯁꯦ ꯅꯪ
ꯈꯪꯗꯦꯅꯦ
ꯍꯣꯏ ꯆꯥꯛꯂꯥꯝꯃꯣꯏꯗ꯭ꯔꯥ ꯈꯣꯏ ꯆꯥꯛ ꯐꯖꯅ ꯆꯥꯊꯣꯛꯑ ꯇꯨꯝꯃꯅꯤ ꯉꯟꯇꯥ
ꯑꯩꯗꯤ ꯇꯨꯝꯕ ꯌꯥꯔꯣꯏ ꯉꯁꯤ ꯅꯨꯃꯤꯗꯥꯡ ꯁꯦꯃꯤꯅꯥꯔ ꯁꯦꯝꯕ ꯁꯦꯃꯤꯅꯥꯔꯒꯤ ꯄ꯭ꯔꯖꯦꯟꯇꯦꯁꯟ ꯁꯦꯝꯕ ꯂꯣꯏꯁꯤꯟꯗꯣꯔꯤ
ꯍꯣꯏ ꯂꯣꯏꯁꯤꯜꯂꯨ ꯂꯣꯏꯁꯤꯜꯂꯨ
ꯑꯗꯨꯒ ꯍꯌꯦꯡꯂꯥ ꯍꯪꯆꯤꯠꯂ ꯑꯣꯖꯥꯗ ꯑ ꯆꯨꯝꯕ꯭ꯔꯥ ꯂꯥꯟꯕ ꯌꯦꯡꯍꯜꯂꯨꯅꯕ ꯃꯇꯝ ꯂꯩꯇ꯭ꯔꯦ ꯇꯥꯡ ꯗꯦꯠ ꯇ꯭ꯋꯦꯟꯇꯤ ꯋꯥꯟꯗꯔ ꯇ꯭ꯋꯦꯟꯇꯤꯗꯔ ꯑꯣꯏꯕꯅꯦ
ꯇ꯭ꯋꯦꯟꯇꯤ ꯇ꯭ꯋꯦꯟꯇꯤꯋꯥꯟ ꯀꯨꯏꯗ꯭ꯔꯦꯅꯦ ꯑꯗꯨꯗꯤ ꯍꯞꯇꯥ ꯑꯝꯕꯨ ꯐꯥꯔꯤꯕꯣ
ꯀꯣꯀꯣꯛꯁꯦ ꯃꯣꯏꯅ ꯊꯥꯗꯍꯟꯗꯅ ꯌꯥꯝ ꯇꯜꯂꯦ ꯑꯩ ꯀꯣꯛ ꯌꯥꯝ ꯁꯤꯖꯤꯟꯅꯍꯜꯂꯦ ꯃꯣꯏꯁꯦ
ꯏꯁ ꯀꯣꯛꯇꯣ ꯁꯤꯖꯤꯟꯅꯗ꯭ꯔꯗꯤ ꯀꯣꯛꯇꯣ ꯀꯩꯅꯣ ꯇꯧ ꯀꯣꯛꯐꯥꯏ ꯀꯥꯒꯤꯅꯤ ꯀꯣꯛꯐꯥꯏ ꯀꯥꯒꯤꯅꯤ ꯍꯥꯏꯅꯀꯣ ꯇꯧꯔꯤꯅꯤ
ꯑꯗꯨꯕꯨꯗꯤ
ꯀꯣꯈꯥꯏ ꯀꯥꯏꯕ ꯑꯁꯦꯡꯕꯩꯩꯅꯦ ꯀꯣꯛꯐꯥꯏ ꯃꯣꯏꯅ ꯍꯥꯏꯅꯦ ꯀꯣ ꯁꯤꯒꯨꯝꯕ ꯈꯔ ꯁꯤꯜꯂꯛꯑꯗꯤ ꯀꯣꯛꯁꯦ ꯈꯔ ꯈꯜꯂꯦ ꯈꯔ ꯈꯜꯂꯒ ꯍꯥꯏꯗꯤ ꯀꯥꯟꯅꯕ ꯀꯥꯟꯅꯕ ꯊꯕꯛꯇ ꯈꯔ ꯁꯤꯖꯤꯟꯅꯩꯌꯦꯕ ꯅꯠꯇꯗꯤ ꯀꯥꯟꯅꯗꯕ ꯊꯕꯛꯇ ꯑꯗꯨꯝ ꯊꯥꯗꯗꯅ ꯂꯩꯌꯦꯕ ꯀꯣꯛꯁꯤꯁꯨ
ꯍꯣꯏꯅꯦ ꯁꯤꯖꯦ ꯃꯤꯅꯤꯠ ꯀꯣꯜ ꯇꯧꯕꯁꯦ ꯃꯤꯅꯤꯠ ꯇꯔꯥ ꯔꯥ ꯂꯩꯔꯒꯔꯥ ꯅꯠꯇ꯭ꯔꯒ
ꯐꯤꯐꯇꯤꯟ ꯑꯦ ꯇ꯭ꯔꯥꯡꯉꯥ ꯇ꯭ꯔꯥꯡꯉꯥ ꯑꯗꯨ ꯉꯥꯛꯇꯪ ꯂꯩꯔ ꯇꯔꯛꯄ ꯋꯥꯅꯤꯗ ꯑꯗꯨꯝ
ꯃꯣꯏ ꯁꯤꯗꯗꯤ ꯃꯤꯅꯤꯠ ꯇꯔꯥꯃꯉꯥ ꯂꯩꯔ ꯇꯧꯔꯣꯗꯤ ꯍꯥꯏꯗꯦꯀꯣ
ꯍꯥꯏꯇꯕꯅꯤ ꯑꯗꯨꯕꯨꯗꯤ ꯑꯗꯣ ꯃꯣꯏꯅ ꯀꯩꯅꯣ ꯕꯤꯖꯤ ꯏꯔꯔ ꯍꯥꯏꯔ ꯊꯣꯛ ꯄꯅꯦꯅ ꯍꯥꯏꯌꯦ ꯍꯥꯏꯕ ꯑꯗꯨꯒꯤꯗꯨꯒꯤ ꯇꯧꯕꯅꯤꯗ
ꯑꯣꯀꯦ
ꯅꯪ ꯁꯦꯕꯣꯠ ꯀꯥꯡꯍꯧ ꯆꯥꯔꯕ
ꯆꯥꯔꯦ
ꯀꯥꯡꯍꯧ ꯍꯥꯏꯗꯤ ꯉꯥꯔꯤ ꯍꯥꯞꯄ ꯉꯧꯕꯤꯗꯣ
ꯑꯣ ꯑꯗꯨꯒꯤꯗꯣ ꯀꯅꯥ ꯀꯅꯥꯅꯅꯣ ꯌꯥꯝꯅ ꯉꯧꯔꯒ ꯆꯥꯒꯤꯕ ꯌꯥꯎꯋꯤ ꯑꯩꯈꯣꯏꯒꯤ ꯑꯣꯏꯅꯗꯤ ꯇꯧꯗꯕ ꯃꯤ ꯀꯇꯗꯤ
ꯑꯩꯁꯨ ꯑꯩꯈꯣꯏ ꯌꯨꯝꯗꯕꯨꯖꯤꯗꯤ ꯆꯥꯗꯦ ꯗꯦꯕ ꯁꯤꯗ ꯍꯣꯁꯇꯦꯜ ꯂꯩꯕꯗ ꯑꯩꯒꯤ ꯂꯩꯃꯤꯟꯅꯕꯁꯦ ꯃꯥꯅ ꯑꯗꯨꯝ ꯍꯥꯏꯗꯤ ꯗꯨꯕꯥꯅ ꯆꯥꯕ ꯌꯥꯏ ꯈꯣꯠꯄ ꯌꯥꯏ ꯍꯥꯏꯔꯒ ꯀꯗ ꯀꯩꯅꯣꯒꯗꯣ ꯃꯠꯇꯍꯦ
ꯀꯩ ꯂꯝꯉ
ꯑꯩ ꯅꯪꯗ ꯉꯝꯗ ꯉꯁꯥꯏꯅ ꯀꯔꯤ ꯍꯥꯏ
ꯑꯣ ꯍꯣ ꯌꯥꯗꯦꯅꯦꯀꯣ
ꯅ ꯅꯣꯛꯁꯤꯟꯅꯩꯑꯦ
ꯀꯇ ꯍꯦꯗ ꯎ
ꯍꯣꯏ ꯑꯗꯨ ꯕꯒꯝ ꯇ ꯏꯟꯐꯣꯔꯃꯦꯁꯟꯗꯨꯝ ꯐ ꯅꯨꯡꯉꯥꯏꯇ ꯑꯗꯨꯅꯤ ꯑꯩ ꯑꯩꯒꯤ ꯏꯪꯂꯤꯁꯁꯤꯅ ꯃꯔꯣꯟ ꯑꯃ ꯌꯥꯝ ꯊꯦꯠꯆꯅꯤꯡꯕꯗ ꯌꯥꯝ ꯃꯥꯜꯂꯦ ꯅꯪ ꯀꯩꯗꯧꯔꯤꯅꯣꯍꯧꯖꯤꯛ
ꯀꯣꯂꯨ ꯐꯦꯡꯉꯝꯝꯕ
ꯎꯝ ꯉꯋꯥꯏꯗꯩ ꯐꯦꯟꯗꯕꯤ ꯀꯩꯗꯧꯕ ꯂꯩꯣꯏꯕ
ꯊꯤꯟꯃꯟꯗꯅꯅꯦ ꯑꯩꯁꯦ ꯂꯧꯊꯣꯛꯑ ꯂꯩꯕ ꯍꯥꯏꯇꯥꯔꯦ
ꯆꯄꯦ ꯉꯁꯤ ꯉꯁꯤ ꯇꯨ ꯗꯦꯖ ꯅꯠꯇ꯭ꯔꯣ ꯑꯦ ꯑꯩꯈꯣꯏ ꯀꯩꯅꯣꯁꯤꯁꯨ ꯉꯁꯤ ꯇꯨ ꯗꯦꯖꯅꯦ ꯍꯥꯏꯕꯅꯤ ꯑꯩꯒ ꯂꯩꯔꯤꯁꯤꯗ ꯃꯥꯁꯨ ꯉꯁꯤ ꯇꯨ ꯗꯦꯖꯅꯦ ꯍꯥꯏꯕꯅꯤ
ꯑꯆꯥ
ꯕꯥꯥꯏ ꯆꯥꯛ ꯃꯅꯦ
ꯉꯔꯥꯡꯗꯤ ꯂꯥꯛꯏꯅꯦꯕꯀꯣ
ꯎꯝ ꯃꯥꯗꯤꯗꯣ ꯐꯖꯅ ꯆꯥꯡ ꯅꯥꯏꯅ ꯂꯥꯛꯑꯦꯕꯀꯣ ꯑꯩꯗꯤ ꯆꯥꯡ ꯏ ꯅꯥꯏꯗꯦ ꯌꯥꯗꯦꯕꯀꯣ ꯃꯥꯅꯦ ꯐꯖꯅ ꯁꯥꯡꯅꯥꯏꯅ ꯂꯥꯛꯑꯦꯕ
ꯎꯝ
ꯅꯪꯁꯨ ꯅꯪ ꯂꯥꯛꯇꯦꯗꯅ ꯑꯗꯣ ꯁꯈꯣꯏ ꯕꯦꯟꯁꯤꯗꯤ ꯆꯞ ꯃꯥꯟꯅꯔꯦ ꯑꯗꯨꯝ ꯊꯥ ꯑꯃ ꯀꯥꯟꯕ ꯑꯃ ꯀꯥꯟꯕ ꯑꯗꯣ ꯍꯥꯏꯗꯤ ꯃꯥꯗꯤ ꯑꯗꯨꯝ ꯐꯖꯅ ꯆꯥꯡ ꯅꯥꯏꯅ ꯂꯥꯛꯑꯦ
ꯎꯝ ꯑꯗꯨ ꯃꯈꯣꯏꯅ ꯂꯥꯎꯑꯣꯏꯅꯤ ꯈꯔ ꯂꯥꯎꯏ
ꯍꯣꯏ ꯑꯩꯈꯣꯏꯅ ꯑꯩꯈꯣꯏꯅ ꯈꯔ ꯀꯩ ꯍꯥꯏꯅꯤ ꯆꯥꯔꯣꯏꯗꯕ ꯄꯣꯠꯁꯦ ꯈꯔ ꯍꯥꯏꯗꯤ ꯈꯤꯇꯪ ꯊꯤꯕꯣꯡꯁꯦ ꯈꯤꯇꯪ ꯉꯥꯎꯕ ꯍꯥꯏꯇꯥꯔꯦꯀꯣ
ꯍꯣꯏꯁꯦ ꯎꯗ꯭ꯔꯥ ꯑꯣꯏꯋꯁꯤ ꯅꯅꯤ
ꯑꯦꯗꯣꯎꯋꯦ ꯋꯦꯠ ꯌꯥꯝꯗ꯭ꯔꯁꯨ ꯁꯨꯃꯥꯏꯅ ꯇꯧꯕ ꯂꯩ ꯋꯦ ꯈꯛꯇꯪꯒꯤ ꯋꯥꯗꯤ ꯅꯠꯇꯦ
ꯐꯁꯤ ꯑꯣꯏꯗꯤ ꯀꯗꯅꯥꯔꯝ ꯇꯥ
ꯑꯩꯁꯨ ꯈꯜꯂꯤꯕ ꯕꯤ ꯑꯃ ꯏꯊꯟꯇ ꯑꯗꯨꯒꯨꯝꯕ ꯃꯌꯥꯝ ꯇꯣ ꯑꯩ ꯁꯤ ꯁꯥꯎꯁꯦ ꯌꯥꯝ ꯇꯥꯅꯤꯡꯗꯕꯅꯤ ꯉꯁꯥꯏꯗꯒꯤꯩ ꯊꯝꯂꯝꯝꯕꯅꯤ ꯑꯗꯨꯅ ꯑꯣꯐꯇ
ꯑꯇꯩꯒꯗꯤ ꯁꯥꯟꯅꯗ꯭ꯔꯕꯅ
ꯁꯥꯟꯅꯩ ꯑꯩ ꯉꯔꯥꯡ ꯁꯥꯟꯅꯕꯗꯨꯁꯨ ꯋꯥꯠꯂꯤ ꯁꯥꯟꯅꯗꯧꯕ ꯑꯇꯣꯞꯄꯁꯨ ꯁꯥꯟꯅꯗꯧꯕ ꯋꯥꯠꯂꯤ ꯑꯩ ꯁꯥꯟꯅꯗꯧꯕ ꯌꯥꯝ ꯌꯥꯝꯃꯤ ꯑꯩꯒꯤ ꯃꯤ
ꯑꯩꯅꯣ
ꯎꯝ ꯅꯧ ꯌꯥ ꯌꯥꯏꯌꯦ ꯅꯪꯅ ꯑꯇꯣꯞ ꯑꯩꯅ ꯁꯪꯗ꯭ꯔꯦ ꯍꯥꯏꯔꯗꯤ ꯅꯪ ꯑꯇꯣꯞꯄ ꯃꯤ ꯂꯩꯔ ꯑꯇꯣꯞꯄꯗ ꯑꯗꯨꯝ ꯇꯧꯔꯁꯨ ꯌꯥꯏꯌꯦ
ꯑꯣ ꯍ ꯄꯤꯔꯛꯄꯒ ꯇꯧꯍꯧꯗ꯭ꯔꯗꯤ ꯃꯥꯡꯖꯔꯦ ꯀꯥꯏꯅ ꯂꯩꯇꯦꯕꯀꯣ
ꯂꯩꯏꯇꯅꯨ ꯑꯗꯨꯝ ꯍꯥꯏꯗꯤꯗꯣ ꯃꯤꯅ ꯃꯤꯅ ꯇꯧꯔꯒꯗꯤ ꯍꯥꯏꯗꯤ ꯀꯩꯅꯣꯗꯤ ꯂꯣꯏꯈꯤꯗꯣꯏ ꯑꯣꯏꯔꯕꯅꯤ ꯃꯣꯏ ꯃꯇꯝ ꯍꯣꯏꯁꯨ ꯈꯔ ꯈꯔ ꯂꯩꯔꯒ ꯑꯃ ꯑꯃ ꯑꯅꯧ ꯑꯅꯧꯕ ꯄꯤ ꯍꯥꯏꯌꯦꯕ ꯁꯤꯁꯦ ꯑꯃ ꯑꯩꯈꯣꯏ ꯏꯃꯥꯟꯅꯕꯤ ꯍꯥꯟꯅꯗ ꯀꯨꯏꯅ ꯌꯥꯎꯔꯕ ꯃꯤ ꯂꯩꯌꯦꯕ ꯃꯣꯏ ꯃꯃꯥꯡ ꯆꯍꯤꯗꯒꯤ ꯌꯥꯎꯔꯕ ꯑꯗꯨꯅ ꯃꯣꯏꯅ ꯌꯥꯎꯕꯗꯨꯗꯗꯤ ꯃꯣꯏꯗꯤ ꯑꯇꯣꯞꯄ ꯀꯩꯀꯩ ꯊꯕꯛ ꯈꯔ ꯇꯧꯋꯦꯅ ꯍꯥꯏꯌꯦꯕ
ꯇ꯭ꯔꯥꯟꯁꯂꯦꯠ ꯋꯥꯍꯩ ꯇ꯭ꯔꯥꯟꯁꯂꯦꯠ ꯇꯧꯕꯩꯗꯣ ꯑꯣꯗꯤꯌꯑꯣ ꯄꯤꯔ ꯇꯧꯕꯩꯗꯣ ꯑꯗꯨꯏꯗꯨꯒꯤ ꯄꯩꯁꯥ ꯀꯌꯥ ꯆꯪꯉꯦ
ꯏꯗ ꯗꯈꯗꯩ ꯏꯃꯥꯟꯅꯕꯤ ꯑꯗꯣ ꯑꯩ ꯑꯩ ꯑꯗꯨꯒꯤ ꯆꯪꯗ꯭ꯔꯤꯔꯤꯕ ꯑꯩꯗ ꯑꯩꯗ ꯑꯃ ꯆꯨꯝꯕ ꯂꯥꯥꯟꯕꯥ ꯌꯦꯡꯕꯅꯦ ꯑꯗꯣ ꯑꯩꯒꯤ ꯏꯃꯥꯟꯅꯕꯤ ꯑꯩꯅ ꯋꯥꯔꯤꯁꯟꯅꯅꯕꯗꯣ ꯉꯒ ꯑꯣꯏꯣꯏꯁꯅꯕꯤꯃꯅ ꯑꯗ ꯃꯥꯥꯏꯒꯤꯗꯤ ꯆꯪꯉꯕꯅꯤ ꯂꯤꯁꯤꯡ ꯑꯃ ꯆꯅꯤꯃꯨꯛ
ꯑꯃꯇꯪ ꯇꯧꯕꯗ
ꯅꯠꯇꯦ ꯑꯃꯇ ꯅꯠꯇꯦ ꯇꯥꯛꯁ ꯌꯥꯝꯃꯦ ꯑꯗꯨꯒꯨꯝꯕ ꯇꯥꯛꯁ ꯄꯤꯔꯛꯏꯗꯣ ꯌꯥꯡꯈꯩ ꯍꯥꯏ ꯆꯥꯇ꯭ꯔꯨꯛ ꯆꯥꯇ꯭ꯔꯦꯠꯃꯨꯛ ꯍꯦꯜꯂꯅꯤ ꯃꯥꯅ ꯇꯧꯔꯤꯗꯣ ꯑꯩꯅ ꯇꯥꯛꯁꯇꯣ ꯑꯃꯈꯛ ꯅꯠꯇꯦ ꯍꯥꯏꯕ ꯑꯗꯨꯗꯤ ꯒ꯭ꯔꯨꯞ ꯒ꯭ꯔꯨꯞ ꯒ꯭ꯔꯨꯞ ꯒ꯭ꯔꯨꯞ ꯑꯣꯏꯅ ꯐꯤꯐꯇꯤ ꯐꯤꯞꯇ ꯌꯥꯡꯈꯩ ꯌꯥꯡꯈꯩ ꯑꯣꯏꯅ ꯄꯤꯛꯑꯦ ꯍꯥꯏꯕ
ꯑꯣ
ꯈꯪꯕꯍꯩꯁꯦ ꯑꯃꯈꯛꯇꯪꯒꯤ ꯍꯥꯏꯕ ꯂꯩꯇꯦ ꯍꯥꯏꯕ
ꯑ
ꯑꯩ ꯍꯥꯏꯁꯦ ꯅꯪ ꯒ꯭ꯌꯥꯟ ꯇꯥꯕ꯭ꯔꯣ
ꯇꯥꯏ ꯇꯥꯏ
ꯀ꯭ꯔꯣ ꯀ꯭ꯔꯣꯡ ꯃꯣꯏꯁꯦ ꯌꯥꯝ ꯂꯥꯡꯉꯤ ꯀꯃꯥꯏꯅꯣ ꯁꯥꯟꯅꯅꯣ ꯈꯪꯗꯦ ꯀꯥꯟꯅ ꯇꯧꯅꯤꯅꯏ ꯎꯝ ꯑꯩꯈꯣꯏꯅ ꯇꯧꯕꯗ ꯑ ꯍꯥꯏꯗꯤ ꯍꯥꯏꯅꯦ
ꯐꯔꯦ ꯃꯤꯅꯤꯄꯗꯤ ꯀꯥꯒꯦ
ꯍꯣꯏ ꯍꯣꯏ ꯍꯣꯏ ꯊꯝꯃꯣꯗ
ꯎꯝ